ꯅꯨꯡꯉꯥꯏꯔꯤꯕꯣ
ꯉꯨꯡꯉꯥꯏꯑꯦ
ꯑꯩ ꯍꯌꯦꯡ ꯖꯒꯣꯏ ꯁꯥꯗꯣꯏꯅꯦ
ꯍꯌꯦꯡ ꯖꯒꯣꯏ ꯁꯥꯗꯣꯏꯕ
ꯗꯥꯁ ꯇꯧꯗꯨꯕ ꯔꯤꯃꯤꯛꯁ ꯇꯧꯔꯒ
ꯅꯪ-ꯅ-ꯅ-ꯅꯪ ꯅꯇꯣꯝꯇ ꯁꯥꯗꯣꯏꯕ
ꯅꯠꯇꯦꯍꯦ ꯈꯣꯏ ꯑꯍꯨꯝ
ꯑ ꯀꯩꯅꯣꯒ ꯃꯅꯤꯄꯨꯔꯤꯒꯤꯗꯅ ꯅ ꯀꯔꯤꯑꯕ
ꯃꯅꯤꯄꯨꯔꯤꯒꯤꯗ ꯃꯣꯏ ꯑꯅꯤꯕꯨꯗꯤ ꯏꯁꯩ ꯁꯛꯀꯅꯤ ꯍꯥꯏꯕꯅꯦꯕ ꯑꯩꯈꯣꯏ ꯑꯍꯨꯝ ꯑꯩꯈꯣꯏ ꯍꯍꯨꯝ ꯈꯣꯏ ꯍꯥꯟꯅꯩ ꯑꯍꯨꯝꯗꯧ
ꯑꯣ ꯀꯩꯅꯣ ꯔꯤꯃꯥꯒ ꯁ꯭ꯋꯤꯒ
ꯑꯥ
ꯇꯝꯃꯕ ꯍꯥꯏꯁꯦ
ꯑꯁ ꯇꯝꯗ꯭ꯔꯤ ꯀꯣꯛ ꯆꯤꯛꯄꯅ ꯑꯩ ꯉꯥꯎꯔꯕꯅꯦ ꯑꯗꯣ ꯇ-ꯇꯝꯕꯨꯗꯤ ꯇꯝꯅꯤ ꯍꯧꯖꯤꯛ ꯏꯁꯩ ꯈꯂꯤ ꯏꯁꯩꯁꯨ ꯁꯦꯝꯗꯔꯤ ꯍꯌꯦꯡ ꯇꯧꯗꯣꯏꯅꯦ ꯌꯥꯝ ꯀꯟꯅ ꯐꯖꯅ ꯇꯧꯗꯧꯗꯤ ꯅꯠꯇꯦ ꯑꯗꯨꯝ ꯈꯔꯥ ꯇꯧꯗ ꯌꯥꯗꯦ ꯍꯥꯏꯕꯒꯤ ꯍꯣꯏ ꯇꯧꯁꯦꯅ ꯍꯥꯏ ꯗ꯭ꯔꯦꯁꯁꯨ ꯑꯝꯇ ꯂꯩꯇꯦ ꯍꯥꯏꯕ ꯐꯅꯦꯛ ꯁꯦꯠꯇꯧ ꯐꯅꯦꯛꯁꯨ ꯑꯝꯇ ꯂꯩꯇꯦ ꯅꯪ ꯂꯩꯔꯝꯃꯗꯤ ꯐꯅꯦꯛꯀꯗꯣ ꯋꯥꯏ ꯌꯥꯕ ꯅꯪꯉꯣꯟꯗꯒꯤ ꯐꯅꯦꯛꯁꯨ ꯑꯝꯇ ꯂꯩꯇꯦ
ꯑꯧ ꯅꯣꯏ ꯏꯟꯗꯣꯝ ꯆꯥꯏꯗꯣ ꯄꯤꯊꯣꯛꯈ꯭ꯔꯕꯣ
ꯗꯨꯗꯤ ꯁꯦꯠꯄ ꯇꯜꯂꯦꯍꯦ
ꯁꯦꯠꯇꯣꯛꯎ ꯀꯩꯅꯣ
ꯎꯝ ꯍꯨꯝ ꯐꯥꯁꯨ ꯐꯖꯗꯦ ꯍꯥꯏꯗꯤ ꯖ-ꯖꯒꯣꯏ ꯁꯥꯕꯒꯗ ꯗꯥꯟꯁ ꯇꯧꯕꯒꯨꯝꯕꯗ ꯁꯦꯠꯄ ꯐꯖꯔꯣꯏꯕ
ꯐꯖꯗꯦꯍꯦ
ꯐꯖꯔꯣꯏ
ꯍꯧꯖꯤꯛ ꯀꯔꯤ ꯇꯝꯕ ꯅꯇꯣꯝ ꯅꯇꯣꯝ ꯇꯝꯅ ꯇꯥꯔꯦ
ꯑ ꯉꯁꯤꯒꯤꯕꯨꯗꯤ ꯔꯤꯜꯁꯇꯣ ꯀꯔꯝ ꯀꯔꯝꯕ ꯇꯧ ꯌꯥꯗꯒꯦ ꯗꯣ ꯑ ꯊꯥꯅꯔꯒ ꯇꯝꯅꯔꯅꯤ ꯗꯥꯟꯁ ꯇꯨꯇꯪ ꯑꯩ ꯗꯥꯟꯁ ꯍꯩꯅꯕ ꯑꯝꯇ ꯅꯠꯇꯕꯅꯤꯅ ꯇꯝꯅꯔꯅꯤ ꯑꯗꯨꯗꯨꯒ ꯍꯌꯦꯡ ꯑꯌꯨꯛ ꯄꯨꯜꯂꯞ ꯇꯧꯔꯒ ꯀꯃꯥꯏꯅ ꯇꯧ ꯌꯥꯗꯒꯦ ꯑꯗꯣ ꯄꯨꯡ ꯀꯩꯅꯣꯗꯩꯅꯦꯕ ꯑ ꯄꯨꯡ ꯑꯃꯗꯒꯤ ꯄ꯭ꯔꯣꯒꯥꯝꯕꯨꯗꯤ ꯍꯧꯅꯦꯕ ꯑꯗꯣ ꯃꯔꯛꯇꯁꯨ ꯑꯗꯨꯝ ꯊꯣꯛꯄ ꯌꯥꯅꯦꯕ ꯊꯣꯛꯄ ꯌꯥꯕꯕꯨꯗꯤ ꯄ꯭ꯔꯣꯒꯥ꯭ꯔꯥꯝꯅ ꯅꯨꯡꯗꯥꯡ ꯇꯧꯒꯗꯕ ꯑꯊꯦꯡꯕꯗ ꯇꯧꯒꯗꯕ ꯄꯨꯡ ꯑꯊꯦꯡꯕꯗꯕꯨ ꯇꯧꯗꯣꯏꯅꯦꯕ ꯖꯒꯣꯏ ꯁꯥꯕ ꯈꯣꯠꯄꯗꯨꯗꯤ ꯑꯗꯨꯅ
ꯍꯦ ꯍꯦ ꯍꯦ ꯍꯦ ꯚꯤꯗꯤꯑꯣ ꯅꯃ ꯊꯥꯔꯛꯑꯣ
ꯊꯥꯔꯛꯀꯦ ꯑꯁ ꯖꯣꯀꯔꯗꯤ ꯇꯥꯔꯅꯤꯉꯣ
ꯌꯥꯝ ꯅꯨꯡꯉꯥꯏꯇꯦ ꯅꯣꯏ ꯏꯅꯦ ꯆꯦꯁꯦ ꯅꯝꯗꯥꯅꯅꯦꯕꯀꯣ ꯇꯧꯍꯥꯜꯂꯤꯁꯦ꯫
ꯏꯁꯩ ꯁꯛꯀꯦ ꯇꯧꯔꯝꯃꯦꯕ ꯏꯁꯩ ꯁꯛꯄꯗꯨꯁꯨꯅꯦꯕ ꯁꯥꯏꯅ ꯑꯝ ꯀꯩ ꯏꯁꯩꯗꯣ ꯃꯅꯤꯡꯗꯩ ꯊꯥꯗꯣꯛꯑꯒ ꯑ ꯀꯩꯅꯣ ꯁꯛꯄꯗꯣ ꯏꯁꯩꯗꯣ ꯃꯄꯨꯡ ꯑꯣꯏꯅ ꯊꯥꯗꯣꯛꯑꯒ ꯁꯛꯇꯧꯕꯗꯣ ꯑꯗꯨꯁꯨꯅꯦ ꯃꯥꯏꯀ꯭ꯔꯣꯐꯣꯟ ꯄꯥꯏꯕ ꯇꯟꯅꯕꯒꯤ ꯑꯩꯁꯨ ꯄꯥꯏꯕ ꯇꯜꯂꯦ ꯑꯃꯁꯨ ꯄꯥꯏꯕ꯫ ꯇꯜꯂꯦ ꯑꯩꯗꯤ ꯈꯣꯟꯗꯣ ꯂꯣꯏꯅ ꯑꯝꯇ ꯐꯖꯅꯗꯕꯅꯤꯅ ꯔꯣꯁꯤꯕꯤꯅ ꯍꯣꯏ ꯅꯣꯏꯗꯨꯃꯥꯏꯅ ꯐꯖꯔꯗꯤ ꯁꯛꯇꯧꯗꯣ ꯑꯗꯣ ꯑꯩꯗꯤ ꯐꯖꯗ꯭ꯔꯕꯅꯤꯅ ꯑꯗꯨ ꯁꯛꯄ ꯇꯜꯂꯦ ꯍꯥꯏꯔꯦ ꯑꯗꯨꯗꯩꯗꯤ ꯑꯃꯗ ꯑꯣꯟꯊꯔꯦ ꯍꯥ꯫
ꯏꯁꯩ ꯁꯛꯄꯅꯗꯤ ꯋꯥꯏ ꯁꯪꯉꯦꯕ ꯑꯩꯗꯤ ꯑꯩꯗꯤ ꯏꯁꯩ ꯑꯣꯏ ꯁꯛꯅꯤ꯫
ꯑꯣ ꯁꯠ ꯏꯡꯉꯦ ꯁꯪꯉꯦ ꯈꯪꯕ꯭ꯔꯥ ꯑꯗꯣ ꯁꯪꯉꯥ ꯑꯗꯨꯅꯦ ꯍꯥꯌꯦꯡ ꯈꯣꯟꯗꯣ ꯐꯤꯕꯝ ꯑꯃ ꯇꯥꯔꯥꯔꯣꯏꯗꯕ ꯑꯗꯨꯒꯤ ꯫ ꯑꯣ ꯃꯣꯏꯕꯥꯟꯅꯤꯗꯣ ꯏꯁꯩ ꯁꯛꯀꯅꯤ ꯍꯥꯏꯕ ꯑꯩꯅ ꯍꯥꯏꯗꯤ ꯃꯣꯏꯕꯥꯟꯅꯤ ꯃꯅꯤꯡꯗꯨꯗ ꯌꯥꯎꯔꯒ ꯆꯤꯟꯗꯣ ꯂꯦꯡꯒ ꯑꯗꯨꯝ ꯇꯣꯛꯄ ꯌꯥꯕ ꯅꯝꯗꯅ ꯃꯣꯏꯕꯥꯟꯅꯤꯅꯅꯦ ꯑꯩꯕꯨꯅꯦ ꯕ꯭ꯔꯥ ꯊꯣꯛ ꯍꯟꯅꯕꯩ ꯀꯟꯅ ꯍꯣꯠꯅꯔꯤ ꯍꯥꯏꯕ ꯍꯧꯖꯤꯛꯁꯦ ꯍꯌꯦꯡ ꯑꯅ ꯌꯥꯎꯒꯦꯒ ꯌꯥꯕ ꯖꯥꯠ ꯅꯠꯇꯦ꯫
ꯌꯥꯝ ꯅꯨꯡꯉꯥꯏꯇꯤꯌꯦꯌꯦꯍꯦ ꯅꯪꯗꯤ ꯌꯥꯝ ꯊꯤꯅ ꯇꯧꯕꯤꯔꯦꯅꯦ
ꯃꯣꯏꯅꯦ ꯌꯥꯝ ꯊꯤꯅ ꯇꯧꯔꯛꯑꯦ ꯑꯩ ꯑꯗꯨꯅꯦ ꯑꯩꯩꯅ ꯌꯥꯎꯒꯦ ꯍꯥꯏꯕ ꯑꯩꯈꯣꯏ ꯑꯍꯨꯝ
ꯔꯣꯁꯤꯕꯥꯂꯥꯒ ꯔꯣꯁꯤꯕꯥꯂꯥꯒ ꯕꯤꯝꯕꯤꯝꯒꯅꯁꯨ ꯌꯥꯎꯒꯦ ꯌꯥꯗꯕ ꯃꯣꯏ ꯇꯣꯉꯥꯟ ꯇꯣꯉꯥꯟ ꯁꯛꯅꯤ ꯍꯥꯏꯔꯕ ꯃꯣꯏꯕꯥꯟꯅꯤꯅ
ꯅꯠꯇꯦ ꯃꯣꯏꯕꯥꯟꯅꯤ ꯃꯣꯏꯕꯥꯟꯅꯤ ꯄꯨꯂꯞ ꯁꯛꯀꯅꯦ ꯃꯣꯏ ꯑꯍꯥꯟꯕꯨꯗꯤ ꯃꯣꯏꯕꯥꯟꯅꯤ ꯇꯣꯉꯥꯟ ꯇꯣꯉꯥꯟꯅ ꯁꯛꯅꯤ ꯍꯥꯏꯔꯝꯃꯦ ꯑꯩꯗꯤ ꯃꯣꯏꯕꯥꯟꯅꯤ ꯄꯨꯜꯂꯞ ꯁꯛꯑꯅꯤꯌꯦ ꯃꯣꯏꯕꯥꯟꯅꯤ ꯍꯧꯖꯤꯛ ꯅꯨꯡꯉꯥꯏꯔꯤꯌꯦ ꯏꯕꯦꯝꯃ ꯂꯥꯏꯞꯀ ꯊꯥꯗꯅ ꯂꯥꯏꯞ ꯂꯥꯏꯞ ꯊꯥꯗꯕ ꯂꯥꯏꯞ ꯊꯥꯗꯕ ꯅꯨꯃꯤꯠ ꯀꯩꯁꯦ ꯃꯁꯥꯁꯦ ꯂꯩꯐꯝ ꯆꯥꯐꯝꯒ ꯈꯪꯕ ꯖꯥꯠ ꯅꯠꯇꯦ ꯃꯣꯏ ꯅꯍꯥꯟ ꯉꯔꯥꯡ ꯅꯨꯡꯗꯥꯡꯗꯣ ꯂꯥꯏꯞ ꯊꯥꯕ ꯌꯥꯗꯦꯕꯀꯣ ꯏꯁꯧꯒ ꯇꯧꯅꯔꯤ ꯃꯌꯥꯝꯗꯣ ꯅꯪ ꯌꯥꯎꯑꯣ
ꯀꯔꯤ ꯀꯔꯤꯒꯤ ꯂꯥꯏꯞ ꯊꯥꯕ ꯌꯥꯗ꯭ꯔꯤꯕ
ꯀꯔꯤ ꯅꯦꯋꯥꯛ ꯅꯨꯡꯉꯥꯏꯇꯕꯒꯤ ꯂꯥꯏꯞ ꯊꯥ ꯌꯥꯗꯕ ꯍꯧꯖꯤꯛꯁꯨ ꯊꯥꯔꯤꯕꯅꯤ ꯑꯦ ꯃꯣꯏꯕꯥꯟꯅꯤ ꯂꯥꯏꯞ ꯇꯧꯏ ꯌꯥꯝ ꯀꯨꯏꯅ ꯀꯨꯏꯅ ꯌꯦꯡꯉꯨꯅꯨ ꯌꯥꯝ ꯋꯥꯏ ꯍꯥꯏꯕ ꯍꯥꯏꯗꯤ ꯉꯥꯏꯍꯥꯛꯇꯪ ꯌꯦꯡꯉꯝꯃꯕꯨꯗꯤ ꯅꯨꯡꯉꯥꯏꯌꯦ ꯑꯗꯨꯝ ꯀꯨꯏꯅ ꯌꯦꯡꯁꯤꯜꯂꯛꯑꯗꯤ ꯋꯥꯔꯛ ꯑꯦꯅ ꯍꯦꯛꯇ ꯄꯣꯛꯄ ꯑꯗꯨꯏ ꯌꯦꯡꯒꯦ
ꯑꯩꯗꯤ ꯂꯣꯏꯕꯧ ꯅꯣꯏꯕꯣꯛꯅ ꯌꯦꯡꯉꯤꯁꯦ
ꯅꯪꯁꯨ ꯅꯦꯠ ꯂꯣꯏꯌꯦ ꯑꯗꯨꯢꯅꯦ
ꯅꯦꯠ ꯑꯗꯨꯝ ꯂꯣꯏ ꯏꯕꯦꯝꯃ
ꯂꯣꯏꯕꯅꯤ ꯎꯝ ꯎꯝ ꯆꯪꯕꯅꯦ ꯅꯨꯡꯉꯥꯏꯔꯤ ꯃꯣꯏꯕꯥꯟꯅꯤ ꯔꯣꯁꯤꯕꯥꯂꯥ ꯁꯤꯗ ꯂꯩꯔꯗꯣꯏ ꯃꯥꯂꯦ ꯑꯃꯨꯛ
ꯔꯣꯁꯤꯕꯥꯂꯥꯗꯣ
ꯑꯥ
ꯑꯣ ꯐꯥꯔꯦ ꯐꯥꯔꯦ
ꯀꯩꯅꯣ ꯇꯧꯅꯤꯌꯦ ꯑ ꯀꯔꯤ ꯀꯔꯤ ꯃꯣꯏ ꯃꯥ ꯍꯣꯏꯗ ꯍꯥꯏꯅꯤ ꯈꯣꯠꯅꯤꯅ ꯍꯥꯏꯕꯅꯦ ꯑꯗꯨꯒ
ꯀꯩ ꯑꯃꯨꯛ ꯍꯜꯂꯛꯑꯕ
ꯈꯪꯗꯦ ꯇꯦꯟ ꯃꯣꯏꯕꯥꯅꯤ ꯂꯥꯏꯕ ꯊꯥꯕꯗꯩꯕ ꯑꯗꯨꯗꯤ ꯃꯣꯏꯕꯥꯅꯤ ꯂꯥꯞ ꯊꯥꯕꯗꯩ ꯃꯥ ꯋꯥꯈꯜꯂꯣꯟ ꯑꯃ ꯂꯥꯛꯈ꯭ꯔꯦꯗꯅ ꯃꯥ
ꯂꯥꯏꯚ ꯊꯥꯕ ꯄꯩꯁꯥ ꯐꯪꯉꯦ ꯍꯥꯏꯕ꯭ꯔꯣ ꯍꯝ
ꯅꯠꯇꯦ ꯅꯠꯇꯦꯗ ꯑꯁ ꯋꯥꯈꯜꯒꯗꯤ ꯁꯥꯒꯠꯂꯤꯌꯦ ꯌꯥꯝꯅ ꯀꯟꯅ ꯃꯦꯝꯗ ꯍꯌꯦꯡ ꯍꯥꯏꯔꯅꯤ ꯃꯥ ꯂꯩꯔꯅꯤꯅ ꯀꯩꯅꯣ ꯇꯧꯔꯒ ꯀꯔꯤ ꯀꯔꯤ ꯀꯔꯤ ꯃꯥꯒꯤ ꯀꯩꯅꯣ ꯍꯟꯗꯣꯔꯛꯄꯗꯣ ꯗꯤꯄꯣꯖꯤꯠ ꯍꯟꯗꯣꯔꯛꯄꯗ ꯑꯗꯣ ꯑꯗꯨꯁꯨ ꯍ ꯍꯟꯖꯤꯜꯂꯒꯦ ꯈꯣꯠꯂꯒꯦ ꯃꯣꯏ ꯃꯃꯥ ꯍꯣꯏꯗ ꯍꯥꯏꯅꯔꯒꯦꯌꯦ ꯌꯥꯅꯕ ꯑꯗꯨꯒ ꯂꯩꯔꯅꯤ ꯁꯤꯗ ꯂꯩꯕꯅꯗꯤ ꯐꯗꯤ ꯐꯗꯣꯏꯅꯤꯗ ꯍꯥ
ꯐꯩꯅꯤ ꯀꯗꯥꯏꯗꯒꯤ ꯃꯤꯅ ꯂꯣꯏ ꯇꯧꯕꯤꯔꯒ ꯆꯥꯛ ꯌꯦꯟꯁꯥꯡ ꯑꯃ ꯑꯃ ꯑꯗꯒꯤ ꯀꯣꯂꯦꯖ ꯆꯠꯄ ꯈꯣꯠꯄ
ꯑꯗꯨꯅꯦ ꯑꯩꯁꯦ ꯁꯤ ꯂꯩꯕꯅꯗꯤ ꯐꯗꯣꯏꯅꯦ ꯎꯝ
ꯍꯣꯁꯇꯦꯜꯒꯤ ꯐꯣꯝ ꯊꯥꯔꯦꯍꯥꯏꯕꯅꯤ ꯉꯁꯤꯗꯩ ꯃꯁꯤꯡ ꯍꯥꯟꯅ ꯑꯍꯥꯡꯕ ꯃꯁꯤ ꯊꯤꯔ ꯊꯤꯔꯝꯃꯅꯤ
ꯑꯗꯨꯅꯦ ꯑꯩꯅ ꯍꯥꯏꯁꯦ ꯈꯪꯕ꯭ꯔꯥ ꯃꯣꯏꯃꯥ ꯍꯣꯏꯗꯣ ꯒꯤꯗꯤ ꯍꯣꯁꯇꯦꯜꯒꯤ ꯐꯣꯝ ꯊꯥꯈꯒ꯭ꯔꯅꯤ ꯉꯟꯇꯥꯅ ꯀꯩꯅꯣ ꯇꯧꯍꯧꯔꯗꯤ ꯎꯝ ꯍꯥꯏꯅ ꯍꯧꯗ꯭ꯔꯗꯤ ꯃꯤꯒꯤꯗꯤ ꯃꯁꯤꯡꯗ ꯆꯠꯂꯝꯗꯣꯏꯅꯤꯗꯣ
ꯃꯥꯅꯤ ꯁꯠ ꯁꯠ ꯍꯥꯏꯌꯣ ꯌꯣ
ꯍꯥꯏꯔꯨꯔꯦꯅ ꯈꯜꯂꯣ ꯑꯗꯨ ꯌꯥꯔꯛꯇ꯭ꯔꯗꯤ ꯍꯥꯏꯗꯤ ꯃꯣꯏ ꯃꯃꯥꯅ ꯌꯥꯔꯛꯇ꯭ꯔꯗꯤ ꯑꯃꯨꯛ ꯁꯣꯂꯛꯀꯅꯦ ꯃ ꯑꯦꯝꯗꯗꯤ ꯑꯃꯨꯛ ꯀꯩꯅꯣ ꯇꯧꯗꯣꯏꯅꯦꯕ
ꯎꯝ ꯌꯥꯗꯤ ꯌꯥꯔꯛ ꯀꯅꯤꯗ
ꯉꯟꯇꯥ ꯍꯥꯏꯍꯧꯕ ꯃꯥ ꯗꯦꯠ ꯁꯤꯛꯁꯇꯤꯟ ꯗ ꯐꯤꯞꯇꯤꯟ ꯁꯤꯛꯁꯇꯤꯟꯗ ꯆꯠꯅꯤ ꯍꯥꯏꯕꯅꯦꯕ ꯑꯣꯏ ꯁꯤꯛꯁꯇꯤꯟꯗ ꯍꯟ ꯑꯗꯨꯏꯅꯦꯕ ꯑꯗꯨꯗ ꯍꯥꯏꯖꯔꯅꯤ ꯃ ꯉꯟꯇꯥ ꯃꯥꯔꯦꯏ
ꯅꯪꯅ ꯀꯔꯝ ꯀꯥꯟ ꯆꯠꯇꯣꯏꯕ
ꯑꯩꯁꯨ ꯗꯦꯠ ꯁꯤꯁꯇꯤꯟꯗ ꯆꯠꯅꯤ ꯐꯣꯔꯇꯤꯟꯗꯣ ꯍꯌꯦꯡ ꯂꯣꯏꯔꯦꯗꯅ ꯍꯌꯦꯡ ꯅꯣꯡꯉꯥꯟꯕꯗꯣꯝ ꯐꯖꯅ ꯇꯨꯝꯃꯒꯦ ꯇꯨꯝꯃꯒꯁꯤ ꯄꯨꯡ ꯉꯟꯇꯥ ꯉꯟꯇꯥꯅꯦ ꯍꯧꯒꯠꯂꯤꯁꯤ ꯏꯕꯦꯝꯃ ꯑꯩꯅꯦ ꯑꯩꯅꯦ ꯍꯦꯟꯅ ꯌꯥꯎꯍꯧ ꯉꯜꯂꯦ ꯃꯣꯏꯕꯥꯅꯤꯗꯩ ꯍꯧꯖꯤꯛ
ꯐꯔꯦꯅꯦ ꯅꯪ ꯀꯦꯅꯕ ꯍꯣꯅꯕꯗ ꯅꯠꯇ꯭ꯔꯥ
ꯅꯠꯇꯦ ꯍꯦ
ꯃꯣꯏꯅ ꯂꯨꯖꯒꯦꯔ ꯂꯨꯖꯔꯣꯏꯔ ꯍꯦꯛꯇ ꯁꯦꯠꯆꯜꯂ ꯂꯥꯛꯄ ꯅꯠꯇ꯭ꯔꯥ ꯅꯪꯅ ꯀꯦꯅꯕ ꯍꯣꯠꯅꯔꯤꯉꯩꯗ
ꯑꯩꯁ ꯏꯔꯨꯖꯗꯕꯤ ꯆꯠꯄꯗꯨꯗꯤ ꯍꯩꯅ ꯗꯩꯗ
ꯐꯩꯌꯦ ꯏꯁꯥ ꯅꯥꯟꯂꯤꯗꯣ ꯐꯔꯤꯅꯦ
ꯑꯗꯨ ꯏꯔꯨ ꯖꯔ ꯆꯠ
ꯅꯣꯏ ꯃꯦꯁꯁꯤꯒꯤꯗꯤ ꯀꯔꯤ ꯍꯥꯏꯅꯔꯤ ꯃꯦꯗꯥꯝꯒ
ꯃꯦꯁ ꯐꯤꯗꯣ ꯈꯪꯗꯦꯅꯦ ꯅꯍꯥꯟ ꯍꯥꯏꯅꯕꯗꯗꯤ ꯀꯩꯅꯣ ꯇꯧꯋꯤꯗꯅ ꯌꯥꯡꯈꯩ ꯌꯥꯡꯈꯩ ꯍꯥꯏꯗꯅ ꯑꯗꯣ ꯑꯣꯏꯗꯧ ꯃꯥꯟ ꯃꯦꯝꯒꯤ ꯃꯑꯣꯡꯗꯨꯗꯤ ꯅꯣꯏ ꯁꯥ ꯃꯦꯝꯅ ꯍꯥꯏꯌꯦꯕ ꯁꯨꯃꯥꯏ ꯍꯥꯏꯌꯦꯕ ꯅꯣꯏ ꯆꯠꯈꯤꯗꯧꯕ ꯀꯥꯡꯕꯨ ꯈꯛꯀꯤꯅꯦ ꯈꯣꯠꯀꯤꯅꯦꯅ ꯍꯥꯏꯌꯦꯕ
ꯑꯗꯨꯃꯥꯏꯅꯕꯨꯗꯤ ꯍꯥꯏꯕꯨꯗꯤ ꯍꯥꯏꯕꯅꯦꯕ ꯍꯥꯟꯅꯗꯩꯁꯨ
ꯎꯝ ꯑꯗꯨ ꯄꯤꯔꯝꯕꯗꯤ ꯂꯩꯒꯗꯕ ꯀꯥꯡꯕꯨ ꯆꯠꯈꯤꯕꯁꯤꯡꯗꯣ
ꯎꯝ
ꯑꯗꯨꯁꯨ ꯑꯗꯨꯝ ꯌꯥꯡꯈꯩ ꯌꯥꯡꯈꯩ ꯂꯣꯏ ꯄꯤꯔꯝꯕ ꯃꯥꯜꯂꯦꯕ ꯑꯗꯣ ꯑꯩꯈꯣꯏꯗ ꯍꯥꯏꯔꯀꯥꯟꯗꯗꯤ ꯃꯦꯝꯅ ꯅꯪꯅ ꯍꯥꯏꯔꯤꯃꯣ ꯍꯧꯖꯤꯛ ꯑꯩꯅ ꯍꯥꯏꯕꯗꯣ ꯑꯗꯨꯃꯥꯏꯅ ꯊꯥꯏꯌꯦꯅ ꯍꯥꯏ ꯑꯗꯣ ꯑꯩꯈꯣꯏꯒꯤꯗꯤ ꯑꯗꯨꯝ ꯈꯔ ꯌꯥꯝ ꯂꯧꯔꯅꯤ
ꯑ ꯌꯥꯡꯈꯩ ꯌꯥꯡꯈꯩ ꯑꯣꯏꯇꯥꯔꯗꯤ ꯃꯥꯒꯤ ꯀꯩꯅꯣꯗꯣ ꯌꯧꯗꯦꯕ ꯇꯨ ꯇꯨ ꯁꯤꯛ ꯇꯨ ꯍꯟꯗ꯭ꯔꯦꯠ ꯇꯨ ꯊꯥꯎꯖꯟ ꯁꯤꯛꯁ ꯍꯟꯗ꯭ꯔꯦꯗꯠꯇꯣ ꯌꯧꯗꯦꯕ ꯏꯟꯇꯤ ꯅꯥꯏꯟꯇꯤ ꯍꯥꯏꯔꯝꯕꯗꯨꯒꯤ ꯆꯥꯡ ꯑꯣꯏꯇꯥꯔꯗꯤ ꯊꯥ ꯅꯨꯃꯤꯠ ꯀꯨꯟꯊ꯭ꯔꯥꯅꯤꯒꯤꯗ ꯇꯨ ꯊꯥꯎꯖꯟ ꯁꯚꯦꯟ ꯍꯟꯗ꯭ꯔꯦꯗ ꯌꯧꯏ ꯅꯠꯇ꯭ꯔꯥ
ꯎꯝ
ꯑꯗꯨ ꯌꯧ ꯇꯔꯗꯤ ꯄꯩꯁꯥꯗꯣ ꯁꯤꯟꯅꯕꯗꯣ ꯃꯥꯅ ꯅꯥꯏꯟꯇꯤ ꯅꯥꯏꯟꯇꯤꯒꯤ ꯗꯣꯔꯗꯣ ꯑꯗꯨꯝ ꯄꯤꯅꯔꯗꯤ ꯀꯣꯟꯅꯗꯧꯅꯦꯕ ꯃꯥꯁꯨ ꯀꯩꯁꯨ ꯍꯥꯏꯔꯣꯏꯗꯧꯅꯦꯕ ꯑꯗꯨꯗ ꯑꯩꯈꯣꯏꯒꯤ ꯏꯃꯥꯟ ꯍꯩ ꯁꯤꯡꯉꯤ ꯃꯤꯁꯥꯗꯅ ꯑꯗꯨꯃꯥꯏ ꯇꯧꯔꯝꯃꯁꯨ ꯀꯩꯁꯨ ꯀꯥꯏꯄꯣꯠꯇꯦ ꯍꯥꯏꯗꯤ ꯃꯣꯏ ꯅꯨꯃꯤꯠ ꯍꯨꯝꯅꯤ ꯃꯔꯤꯅꯤ ꯈꯛꯇ ꯂꯩꯕꯩꯗꯤ ꯀꯩꯁꯨ ꯌꯥꯝ ꯍꯦꯟꯀꯠꯂꯨꯕ ꯄꯩꯁꯥ ꯅꯠꯇꯦ ꯍꯥꯏꯕ
ꯎ ꯃꯥꯅꯦ
ꯆꯠꯆꯗꯧ ꯆꯠ ꯍꯥꯏꯗꯤ ꯅꯨꯃꯤꯠ ꯇꯔꯥꯉꯥꯅꯤ ꯂꯩꯗꯧ ꯃꯤꯗꯁꯨ ꯑꯗꯒꯤꯗꯤ ꯃꯦꯗꯥꯝꯗꯁꯨ ꯃꯥꯡꯗ꯭ꯔꯦ ꯆꯠꯇꯧ ꯃꯤꯗꯨꯗꯁꯨ ꯃꯥꯡꯗ꯭ꯔꯦ ꯑꯗꯨꯩ ꯃꯦꯗꯥꯝꯁꯨ ꯄꯨꯂꯞ ꯂꯩꯔꯒ ꯍꯥꯏꯗꯤ ꯃꯌꯥꯝ ꯂꯩꯔꯒ ꯄꯩꯁꯥ ꯈꯤꯇꯪ ꯄꯤꯕꯗꯨꯗꯤ ꯄꯤꯍꯟꯅꯤꯡꯉꯝꯃꯔꯣꯏꯕ ꯍꯧꯖꯤꯛ
ꯑꯥ
ꯄꯣꯠ ꯆꯩꯩꯅ ꯇꯥꯡꯕ ꯈꯣꯠꯄ ꯇꯧꯕꯗꯨꯗ ꯈꯪꯗꯦ ꯅꯣꯏꯗꯣꯏ ꯊꯣꯛꯄ ꯌꯥꯅ ꯌꯥꯅꯕ ꯉꯥꯡꯅꯔꯣ ꯑꯩꯈꯣꯏꯗꯤ ꯌꯥꯎꯗ꯭ꯔꯦ
ꯅꯨꯡꯉꯥꯏ ꯅꯠꯇ꯭ꯔꯥ ꯅꯪ ꯆꯠꯂꯝꯅꯤꯅ ꯍꯣꯏ ꯑꯗꯣ ꯄꯩꯁꯥꯗꯣ ꯍꯧꯖꯤꯛ ꯀꯤꯗꯤ ꯂꯩꯇ꯭ꯔꯦ ꯑꯩ ꯀꯩꯅꯣ ꯇꯧꯔꯒ ꯍꯜꯂꯛꯑꯒ ꯄꯤꯔꯒꯦ ꯍꯥꯏꯔꯅꯤ ꯗꯤꯟ ꯈꯣꯏꯕꯥꯅꯤ ꯍꯜꯂꯛꯑꯒ ꯄꯤꯔꯁꯦꯅ
ꯎꯝ ꯅꯍꯥ ꯅꯣꯡ ꯅꯍꯥꯟ ꯅꯣꯡꯃ ꯅꯨꯡꯗꯥꯡꯗ ꯉꯔꯥꯡꯂ ꯅꯍꯥꯟꯂ ꯃꯤꯇꯤꯡ ꯇꯧꯏꯗꯨꯅ ꯀꯩ ꯍꯥꯏꯅꯩꯕ
ꯅꯍꯥꯟ ꯅꯣꯡ ꯅꯨꯡꯗꯥ ꯍꯥꯏꯗꯤ ꯀꯔꯝꯕ ꯃꯤꯇꯤꯡꯒꯤ ꯋꯥꯔꯤ ꯇꯧ ꯋꯥꯔꯤ ꯍꯣꯁꯇꯦꯜ ꯍꯣꯁꯇꯦꯜ ꯂꯩꯌꯣ ꯋꯥꯔꯦ ꯌꯥꯝ ꯊꯤꯅ ꯋꯥꯔꯦꯒꯣ
ꯑꯗꯨꯃꯥꯏꯅ ꯇꯧꯕ ꯂꯩꯅꯤꯡꯉꯛꯇꯕꯅꯦ ꯑꯩ ꯌꯨꯝꯗ ꯉꯣꯔꯧ ꯉꯣꯔꯧ ꯍꯟꯅꯤꯡꯕꯅꯦ ꯍꯥꯢꯕ
ꯗ ꯁꯣꯛꯏꯅꯦꯖ ꯑꯥꯏ ꯁ꯭ꯀꯤꯝ
ꯗꯦꯠ ꯐꯤꯞꯇꯤꯟꯒ ꯑꯗꯨꯝ ꯄꯣꯊꯥꯔꯨꯔꯅꯨ ꯑꯌꯨꯛ ꯉꯟꯇꯥꯥꯟꯅ ꯌꯨꯝꯗ ꯆꯠꯈ꯭ꯔꯣ ꯑꯗꯨꯗꯨꯒ
ꯑꯩꯅ ꯇꯨꯝꯖꯤꯔꯥ ꯍꯥꯏꯅ ꯈꯜꯂꯤꯕ ꯀꯪꯛꯀ ꯉꯥꯎꯋꯦ ꯍꯥꯏꯕ
ꯉꯥꯎꯔꯝꯃꯅꯤ ꯅꯨꯡꯉꯥꯏꯇꯦꯅ ꯑꯗꯒꯤꯗꯤ ꯅꯍꯥꯟꯈꯤ ꯅꯍꯥꯟꯒ ꯁꯨꯝ ꯇꯨꯝꯈꯤꯗꯕꯩ ꯉꯟꯅ ꯇꯨꯝꯕꯁꯨ ꯍꯩꯅꯔꯝꯃꯔꯣꯏꯗꯣ
ꯑꯩꯅꯗꯤ ꯊꯦꯡ ꯇꯨꯝꯃꯦ ꯄꯨꯡ ꯕꯥꯔꯣꯗꯗꯤ ꯑꯗꯨꯝ ꯅꯨꯡꯇꯤꯒꯤ ꯄꯨꯡ ꯕꯥꯔꯣ ꯑꯩꯁꯤ ꯑꯗꯨꯝ ꯇꯨꯝꯃꯦ ꯄꯨꯡ ꯕꯥꯔꯣ ꯇꯨꯝꯕꯅꯤ ꯑꯗꯨꯒ ꯄꯨꯡ ꯇꯔꯨꯛ ꯅꯠꯇ꯭ꯔꯒ ꯇꯔꯨꯛ ꯃꯈꯥꯏꯗ ꯍꯧꯒꯠꯂꯅꯤ ꯍꯥꯟꯅꯩ ꯐꯤꯕꯝꯗꯨ ꯑꯣꯢꯗꯤ ꯌꯥꯝ ꯊꯤ
ꯅꯨꯡꯉꯥꯏꯈꯤꯑꯦ ꯌꯥꯝꯅ ꯍ ꯍ ꯍ
ꯀꯣꯛꯀꯁꯦ ꯆꯤꯛꯄꯤ ꯅꯦꯃꯦ ꯉꯁꯤ ꯐꯤꯕꯝ ꯑꯃ ꯇꯥ ꯗꯩꯅꯦ ꯑꯩ ꯆꯤꯛꯏ ꯀꯣꯛꯁ
ꯎꯝ ꯎꯝ ꯐꯔꯦ ꯑꯗꯣ ꯍꯌꯦꯡꯋꯥꯏ ꯈꯔ ꯈꯔꯗꯪ ꯑꯣꯏꯁꯨ ꯀꯥꯟꯅꯍꯧꯅꯕꯅꯦꯅꯦ ꯇꯧꯅꯔꯤ ꯃꯌꯥꯝꯁꯦ ꯅꯠꯇ꯭ꯔꯥ
ꯃꯥꯅꯦ ꯁꯥ ꯁꯥꯔꯇꯤꯐꯤꯀꯦꯠꯇꯣ ꯐꯪꯉꯗꯤ ꯇꯧꯔꯤꯅꯤ
ꯖꯒꯣꯏ ꯁꯥꯕꯗꯗꯤ ꯕꯤꯗꯤꯑꯣ ꯐꯖꯅ ꯅꯝꯍꯧꯒꯦ ꯑꯩꯉꯣꯟ ꯊꯥꯔꯛꯑꯣ ꯑꯗꯨꯒ ꯍꯨꯝ
ꯊꯥꯔꯛꯀꯦ ꯖꯣꯀꯔꯗꯤ ꯇꯥꯜ ꯑꯩꯈꯣꯏ ꯑꯍꯨꯝ ꯃꯔꯤꯖ ꯑꯥ ꯑꯩꯈꯣꯏ ꯀꯩꯅꯣꯃ ꯀꯔꯤ ꯑꯩꯒꯤ ꯒ꯭ꯔꯨꯞꯇ ꯉꯁꯥꯏ ꯄꯨꯟꯕꯗ ꯑꯩꯈꯣꯏꯒꯤ ꯊꯕꯛ ꯁꯨꯃꯤꯟꯅꯕꯩꯗ ꯒ꯭ꯔꯨꯞ ꯇꯧꯕꯗꯨꯗ ꯈꯥꯏꯗꯣꯛꯄꯗ ꯏꯃꯥꯟꯅꯕꯤ ꯑꯃ ꯏꯪꯂꯤꯁꯇꯒꯤꯅꯦ ꯃꯁꯛꯇꯤ ꯈꯪꯗꯦꯕ ꯍꯥꯟꯅꯗꯩ ꯑꯗꯣ ꯊꯦꯡꯅꯩꯕ ꯃꯥꯁꯨ ꯀꯅꯥꯝ ꯇꯧꯃꯤꯅꯤꯉꯥꯏ ꯂꯩꯇꯦꯅ ꯇꯧꯃꯤꯟꯅꯁꯦꯅ ꯍꯥꯏꯔꯛꯄꯅꯦꯕ ꯏꯁꯩ ꯁꯛꯄꯩꯗꯨꯗ ꯑ ꯇꯧꯃꯤꯟꯅꯁꯦ ꯍꯥꯏꯕ ꯑꯗꯣ ꯑꯩꯅ ꯍꯣꯏ ꯍꯣꯏ ꯇꯧꯃꯤꯟꯅꯁꯦꯅ ꯑꯩꯈꯣꯏ ꯃꯔꯤ ꯇꯧꯃꯤꯟꯅꯁꯦꯅ ꯍꯥꯏꯔꯝꯃꯦ ꯑꯗꯨꯗꯨꯒ ꯏꯁꯩꯗꯣ ꯁꯛꯄꯗꯣ ꯂꯣꯏꯅ ꯇꯥꯟꯟꯅꯔꯛꯄꯗꯒꯤ ꯖꯒꯣꯏ ꯁꯥꯁꯦꯅ ꯍꯥꯏꯔꯛꯑꯦ ꯑꯗꯣ ꯃꯥꯗꯣ ꯖꯒꯣꯏ ꯁꯥ ꯗꯤ ꯍꯩꯇꯦ ꯇ꯭ꯔꯥꯏ ꯇꯧꯒꯦ ꯌꯥꯗ꯭ꯔꯗꯤ ꯇꯣꯛꯀꯦꯕꯨꯗꯤ ꯍꯥꯏꯒꯤꯅꯤ ꯑꯗ ꯑꯩꯈꯣꯏ ꯃꯔꯤ ꯇꯧꯗꯣꯏꯔꯣ ꯑꯩꯈꯣꯏ ꯑꯍꯨꯝ ꯇꯧꯗꯣꯏꯔꯣ ꯒ꯭ꯌꯥꯟ ꯇꯥꯗꯦ ꯑꯩꯁꯨ
ꯑꯗꯨꯏ ꯈꯋꯥꯏ ꯑꯗꯨ ꯑꯗꯨ ꯈ ꯨꯍꯥꯏꯏꯗꯨꯅꯦ ꯑꯩ ꯌꯥꯝ ꯇꯜꯂꯤꯖꯤꯅ ꯑꯩ ꯈ꯭ꯋꯥꯏ ꯇꯟꯖꯕꯤ ꯇꯧꯒꯦ ꯍꯥꯏꯔ ꯉꯝ ꯇꯧꯒꯦ ꯍꯥꯏꯔ ꯇꯧꯕ ꯇꯧꯔꯣꯏꯗꯣꯏ ꯑꯣꯏꯔ ꯇꯣꯛꯄ ꯌꯦꯡꯒꯦ ꯍꯥꯏꯕꯁꯦ
ꯃꯥ ꯇꯧꯗꯧ ꯃꯥꯟꯗ꯭ꯔꯦ ꯃꯑꯣꯡꯗꯣ ꯈꯪꯗꯦ
ꯎꯝ ꯆꯥꯛ ꯆꯥꯕꯗꯤ ꯀꯌꯥꯝ ꯀꯨꯏꯔꯕ
ꯑꯣꯏꯔꯦꯗꯤ ꯆꯥꯛ ꯄꯨꯗꯤ
ꯀꯩ ꯏꯟꯁꯥꯡ ꯆꯥꯒꯦ
ꯀꯩ ꯏꯟꯖꯥꯡ ꯔꯣꯝꯕꯒ ꯆꯥꯅꯥꯒ ꯉꯁꯤ ꯆꯥꯅꯥꯗꯨꯕꯨꯗꯤ ꯈꯔ ꯍꯥꯎꯋꯦ
ꯎꯝ
ꯆꯥꯔꯦ ꯍꯌꯦꯡꯗꯤ ꯕꯔꯥ ꯈꯅꯥꯒ ꯇꯧꯗꯣꯏꯅꯤ ꯑꯥꯗ
ꯑꯁ ꯅꯨꯡꯉꯥꯏꯔꯦꯅꯦ
ꯅꯨꯡꯉꯥꯏꯔꯦ ꯍꯌꯦꯡꯒꯤ ꯅꯨꯡꯉꯥꯏꯕ ꯍꯥꯏꯔꯒꯅꯅꯦ ꯈꯡꯕ꯭ꯔꯥ ꯂꯣꯏꯅꯃꯛ ꯅꯨꯡꯉꯥꯏꯅꯤꯕꯀꯣ ꯅꯨꯡꯉꯥꯏꯔꯣꯏꯗꯣꯏꯕ ꯃꯇꯥꯡꯁꯤꯅ ꯖꯒꯣꯏ ꯁꯥꯔꯝꯗꯥꯏ ꯃꯇꯥꯡꯁꯦ
ꯑꯦ ꯑꯗꯨꯁꯨ ꯍꯌꯦꯡꯋꯥꯏ ꯃꯦꯃꯣꯔꯤ ꯑꯣꯏꯍꯧꯗꯣꯏꯅꯦ ꯏꯕꯦꯝꯃ
ꯃꯤꯑꯣꯢ ꯑꯣꯏꯔꯁꯨ ꯅꯪꯕꯣ ꯅꯤꯛꯄ ꯈꯣꯠꯄꯗ ꯍꯩꯇꯕꯅꯤ ꯀꯔꯤꯅꯣꯕ ꯁꯤ
ꯑꯦ ꯅꯤꯛꯄ ꯈꯣꯠ ꯅꯤꯛꯄ ꯈꯣꯠꯄ ꯍꯩꯇ꯭ꯔꯁꯨ ꯅꯣꯏ ꯇꯧꯗ ꯌꯥꯗꯕꯩ ꯉꯥꯏꯍꯥꯛ ꯃꯤꯅꯠ ꯑꯅꯤꯔ ꯀꯩꯅꯣ ꯁꯥꯡꯍꯜꯂꯒ ꯅꯥꯈꯨꯠ ꯅꯁꯥ ꯈꯔ ꯍꯥꯏꯔꯝꯃꯒ ꯈꯔ ꯆꯠ ꯈꯣꯠꯇꯧꯔꯃ ꯀꯨꯝꯊꯔꯛꯎ ꯀꯩꯅꯣ ꯑꯗꯥꯝ ꯂꯥꯏ ꯄꯣꯠꯇꯨꯕꯣ
ꯑꯗꯣ ꯏꯁꯇꯦꯠꯁꯇ ꯂꯦꯞꯄ ꯍꯥꯏꯁꯦ ꯑꯦꯡꯖꯥꯏꯇꯤ ꯑꯃꯗꯤ ꯂꯩꯔꯅꯤ ꯏꯁꯥꯁꯦ ꯏꯁꯇ꯭ꯔꯦꯁ ꯑꯃ ꯂꯩꯗꯣꯏꯅꯦ ꯑꯩꯗꯤ ꯑꯃꯝꯐꯥꯎ ꯂꯦꯞꯇꯕꯅꯤꯅ ꯐꯖꯅ ꯇꯧꯕ ꯅꯠꯇꯕꯅꯤꯅ
ꯑꯩꯈꯣꯏ ꯉꯍꯥꯟꯃꯨꯛ ꯇꯩꯏꯗꯨꯗꯤ
ꯍꯣ ꯍꯣꯁꯇꯦꯜꯒꯤ ꯇꯣꯡꯌꯨ ꯁꯨꯔ ꯐꯤꯕꯝ ꯑꯃꯝ ꯇꯥꯗꯒꯤ ꯅꯥ ꯀꯟꯗ ꯆꯣꯡꯉꯝꯕꯗ
ꯏꯁꯏꯁ ꯇꯥꯏꯍꯦ ꯀꯩꯁꯨ ꯇꯧꯗꯦ ꯅꯪꯁꯨ ꯄꯨꯡꯍꯥꯏ ꯍꯥꯏꯖꯂꯦ
ꯅꯠꯇꯦ ꯅꯣꯏꯕꯨꯗꯤ ꯇꯥꯏ ꯑꯩꯕꯨꯗꯤ ꯑꯩ ꯑꯩꯗꯤ ꯃꯤ ꯌꯦꯡꯅꯕ ꯍꯣꯠꯅꯩ ꯒꯌꯥꯟ ꯇꯥꯗꯕꯅꯦ ꯑꯝꯇ
ꯍ
ꯔꯨꯁꯤꯕꯂꯥꯢꯅꯤ ꯃꯥꯒꯤ ꯑꯦꯀꯥꯎꯟꯗꯣ
ꯎꯝ
ꯑꯦꯀꯥꯎꯟꯗꯣ ꯀꯩꯅꯣ ꯇꯧꯗꯦ ꯄꯩꯁꯥ ꯑꯩꯒꯤ ꯃ ꯑꯩ ꯑꯩꯅ ꯃꯉꯣꯟꯗ ꯉꯔꯥꯡ ꯂꯨꯄꯥ ꯑ ꯆꯥꯝꯃꯔꯤ ꯊꯥꯈꯤꯕꯅꯦ ꯑꯩꯗꯣ ꯁꯣꯝꯗ ꯀꯟꯅ ꯄꯩꯁꯥ ꯀꯥꯞꯅꯕꯒꯤꯗꯤ ꯄꯩꯁꯥ ꯌꯥꯝꯗꯕꯤ ꯊꯝꯕꯗꯣ ꯃꯥꯡꯉꯦꯅ ꯑꯩꯅ ꯃꯉꯣꯟꯗ ꯀꯥꯞꯁꯤꯟꯒꯤꯝꯅꯦ ꯑꯗꯨꯗꯨꯒ ꯉꯁꯤ ꯀꯥꯞꯊꯣꯔꯣꯑꯣꯅ ꯍꯥꯏ ꯀꯥꯟꯗ ꯃꯥꯥꯏ ꯑꯦꯀꯥꯎꯟꯗ ꯃꯣꯏ ꯆꯦꯁꯤ